ꯑꯣ ꯆꯥꯛ ꯏꯁꯤꯡ ꯆꯥꯔꯕꯣ
ꯆꯥꯛ ꯆꯥꯕ ꯇꯣꯛꯑꯦ
ꯎꯝ ꯀꯩ ꯌꯦꯟꯁꯥꯡ ꯆꯥꯔꯕ꯭ꯔ
ꯉꯁꯤꯗꯤ ꯌꯥꯝ ꯃꯨꯟꯊꯕ ꯏꯟꯁꯥꯡꯗꯣ ꯎꯠꯇꯤ ꯊꯣꯡꯉꯦ ꯇꯣꯔꯕꯣꯠ ꯎꯠꯇꯤ
ꯑꯣ ꯑꯩꯁꯨ ꯆꯥꯛꯆꯥ ꯇꯣꯛꯄ ꯀꯨꯏꯗ꯭ꯔꯤꯌꯦ ꯑꯗ ꯁꯨꯝ ꯊꯕꯛ ꯆꯠꯀꯗꯕꯗꯤ ꯂꯩꯕ ꯑꯗꯣ ꯉꯥꯏꯍꯥꯛ ꯁꯨꯝ ꯃꯇꯝ ꯂꯩꯔꯝꯕ ꯑꯗꯣ ꯄꯣꯊꯥꯕ ꯑꯣꯏꯅ ꯁꯨꯝ ꯋꯥꯔꯤ ꯁꯥꯔꯛ ꯀꯨꯢꯔꯦ ꯐꯣꯟ ꯇꯧꯔꯛꯏꯖꯥꯠꯅꯤ
ꯑꯣ ꯑꯩꯁꯨ ꯆꯥꯛꯆꯥꯥ ꯇꯣꯛꯑꯦ ꯑꯗꯨꯒ ꯊꯕꯛ ꯁꯨꯕꯒꯩꯒꯤ ꯇꯟ ꯑꯃ ꯑꯩꯈꯣꯏꯒꯤ ꯃꯁꯥꯒꯤ ꯑꯣꯏꯅ ꯎꯝ ꯀꯩꯅꯣ ꯇꯧꯔ ꯍꯧꯔ ꯄꯨꯔꯛꯄꯗꯣ ꯑꯩꯈꯣꯏꯅ ꯃꯨꯜꯍꯟꯖꯕꯤꯗꯣ ꯑꯗꯨꯒꯤꯗꯣ ꯑꯩꯅ ꯑꯃꯨꯛ ꯃꯩꯗ ꯇꯧꯔ ꯁꯥꯍꯜꯂꯒ ꯆꯥ ꯑꯃꯃꯝ ꯂꯣꯟꯕꯤꯔꯦ ꯑꯗꯨꯒꯗꯨ ꯑꯗꯨꯃꯥꯏ ꯇꯧꯔꯒ ꯊꯕꯛ ꯁꯨꯕꯁꯤꯡ ꯑꯥ ꯊꯕꯛ ꯁꯨꯕꯩ ꯄꯤꯔꯝꯕ
ꯑꯥ ꯃꯄꯥꯥꯜ ꯂꯝꯒꯤ ꯄꯦꯀꯦꯠꯇ ꯂꯥꯛꯄꯗꯣ
ꯍꯣꯏ ꯍꯣꯏ ꯃꯄꯥꯟꯂꯝꯒꯤ ꯄꯦꯛꯀꯦꯠꯇ ꯂꯥꯛꯄꯗꯣ ꯃꯣꯏꯗꯥꯒꯤꯗꯣ ꯑꯣꯢꯅ ꯂꯩꯕ ꯑꯗꯨ
ꯎꯝ ꯀꯕꯨꯛ ꯀꯕꯨꯛ ꯁꯥꯔꯗꯤ ꯍꯥꯎꯕꯅꯦ ꯑꯗꯣ ꯑꯩꯗꯤ ꯍꯥꯏꯕꯅꯦ ꯑꯗꯨ ꯀꯩꯁꯨ ꯑꯩꯗꯤ ꯆꯥꯅꯤꯡꯕ ꯑꯣꯏꯗꯦ ꯑꯗꯨꯏ ꯇꯥꯏꯞꯇꯣ
ꯆꯥꯅꯤꯡꯗꯦꯗ ꯊꯕꯛ ꯁꯝꯕꯩ ꯋꯥꯔꯤꯅꯤ
ꯍꯣꯏ ꯑꯗꯨꯕꯨꯗꯤ ꯀꯥꯡ ꯀꯣꯏ ꯆꯠꯂꯣꯏꯗ꯭ꯔꯣ ꯍꯌꯦꯡꯗꯤ
ꯀꯥꯡ ꯀꯣꯏꯕꯒꯤ ꯑꯦꯝꯒ ꯑꯝꯇ ꯂꯩꯇꯦꯗ ꯀꯩꯅꯣ ꯇꯧꯗꯦꯕ ꯊꯕꯛ ꯃꯌꯥꯝꯖꯤꯅ ꯊꯕꯛꯁꯤ ꯆꯤꯟꯃꯟꯗꯅꯅꯦ ꯏꯁꯥ ꯏꯇꯣꯝꯇ ꯁꯨꯝ ꯁꯥꯎꯅꯤꯡꯕ ꯐꯥꯎꯕꯒ ꯌꯥꯎꯔꯛꯑꯦ ꯏꯕꯨꯡꯉꯣ ꯆꯤꯟꯃꯟꯗꯅ ꯍꯨꯃꯥꯡ ꯑꯣꯔꯣ ꯑꯣꯔꯣ ꯑꯣꯔꯣ ꯇꯥꯏ ꯏꯁꯥꯖꯦ ꯍꯖꯤꯛꯁꯨ ꯅꯣꯡꯃꯨꯛ ꯆꯨꯕ ꯍꯧ ꯍꯧꯔꯝꯃꯕꯅꯦ ꯍꯧꯖꯤꯛꯇ ꯑꯃꯨꯛ ꯅꯨꯡꯁꯥꯖꯦ ꯈꯡꯍꯥꯛ ꯌꯥꯛꯏꯖꯦ
ꯁꯣꯟꯗꯗꯤ ꯆꯨꯗꯤ ꯆꯨꯔꯝꯗ꯭ꯔꯤ ꯅꯣꯡꯗꯤ ꯑꯃꯨꯛ ꯃꯪꯒꯔꯦ
ꯇꯟꯖꯥꯁꯤꯗ ꯌꯦꯡꯉꯣꯅꯦ ꯃꯩꯖꯨ ꯑꯃꯨꯛ ꯂꯥꯛꯇ꯭ꯔꯤꯕ
ꯑꯈꯣꯏꯗꯤ ꯂꯥꯛꯑꯦ ꯃꯩꯗꯤ
ꯂꯥꯛꯇꯦ ꯂꯥꯛꯇꯦ ꯃꯩ ꯂꯣꯢ ꯃꯨꯠꯈ꯭ꯔꯦ ꯑꯩꯈꯣꯏ ꯏꯇꯩꯃꯁꯨ ꯂꯩꯇꯕ ꯃꯥꯖꯨ ꯃꯣꯏ ꯃꯅꯥꯎ ꯅꯨꯄꯥꯒꯤ ꯅꯨꯄꯤꯗꯣ ꯑꯉꯥꯡ ꯎꯅꯩꯌꯦꯅ ꯑꯗꯨꯒꯤ ꯗꯥꯛꯇꯔ ꯆꯠꯈꯤꯕ ꯑꯗꯨꯗꯩ ꯑꯩꯇꯣꯝꯇ ꯉꯥꯏꯍꯧꯔꯕꯅꯤꯅ ꯑꯃꯨꯛ ꯌꯨꯝ ꯁꯥꯕꯁꯨ ꯍꯧꯖꯤꯛ ꯃꯨꯛ ꯃꯣꯏꯒꯤꯖꯨ ꯑꯆꯥ ꯊꯛꯅꯕ ꯄꯤꯗ ꯌꯥꯗꯦꯗꯅ ꯑꯗꯨꯒꯤ ꯑꯃꯨꯛ ꯁꯦꯝ ꯁꯥꯔꯨꯔꯦ ꯇꯥꯟꯖꯥꯗꯨꯗ ꯑꯃꯨꯛ ꯏꯁꯤꯡ ꯑꯃꯨꯛ ꯏꯁꯤꯡ ꯊꯥꯕ ꯑꯃꯨꯛ ꯍꯥꯏꯒꯤꯕꯅꯦ ꯏꯁꯤꯡ ꯊꯥꯕꯤꯌꯣꯅ ꯑꯗꯨ ꯏꯁꯤꯡ ꯑꯃꯨꯛ ꯂꯥꯛꯁꯜꯂꯦ ꯑꯗꯨꯒꯤ ꯑꯃꯨꯛ ꯇꯧꯔꯦ ꯆꯥ ꯂꯣꯜꯂꯦ ꯇꯟ ꯍꯧꯔꯦ ꯑꯗꯨ ꯏꯁꯤꯡꯒꯤ ꯑꯃꯨꯛ ꯂꯥꯛꯁꯜꯂꯦ ꯌꯦꯡꯉꯨꯀꯣ ꯉꯥꯛꯍꯥꯛꯇꯪꯗꯨꯗ ꯍꯥꯊꯨ ꯍꯥꯊꯨ ꯍꯥꯊꯨ ꯍꯥꯊꯨ ꯂꯣꯏ ꯅꯪꯅꯅꯕꯅ ꯍꯥꯏꯅ ꯍꯨꯃꯥꯡ ꯅꯄꯤ ꯀꯥꯡꯉꯁꯤꯔ
ꯁꯤ ꯊꯕꯛꯁꯦ ꯑꯗꯣ ꯉꯔꯥꯡꯒꯤ ꯀꯩ ꯆꯦꯛ ꯑꯃ ꯍꯣꯟꯖꯟꯅꯤ ꯍꯥꯏꯕꯗꯨꯗꯤ ꯄꯨꯔꯥ ꯂꯣꯏꯔꯕ ꯂꯣꯏꯗ꯭ꯔꯤꯕ꯭ꯔꯥ
ꯂꯣꯏꯔꯦ ꯑꯗꯨ ꯇꯤꯡꯀꯤꯒꯤ ꯃꯊꯛꯇ ꯊꯝꯃꯤ ꯑꯩꯈꯣꯏ ꯏꯁꯤꯡ ꯇꯦꯡꯀꯤꯗꯨꯒꯤ ꯃꯊꯛꯇ ꯊꯝꯃꯦ ꯊꯝꯕꯝ ꯂꯩꯇꯕꯅꯤꯅ ꯑꯗꯨꯒ ꯊꯝꯕꯗꯨꯁꯨ ꯃꯐꯝ ꯆꯥ ꯆꯥꯅ ꯊꯝꯒꯗꯕꯗꯣ ꯎꯝ ꯐꯅꯌꯥꯝꯕꯨꯗꯤ ꯃꯐꯝ ꯆꯥꯅ ꯊꯝꯃꯦ ꯑꯗꯨ ꯂꯣꯏꯁꯤꯜꯂꯛꯄꯗꯨꯗꯗꯤ ꯀꯣꯟꯅ ꯁꯦꯝꯃꯖꯤ ꯉꯝꯗ꯭ꯔꯦ ꯋꯥꯔꯦ ꯋꯥꯔꯦꯅ ꯇꯧꯕꯗ ꯑꯗꯒꯤꯗꯤ ꯑꯗꯨꯝ ꯄꯪꯊꯝ ꯊꯝꯖꯤꯜꯂꯦ ꯍꯣꯔꯦꯟ ꯀꯣꯟꯅ ꯅꯨꯡꯗꯥꯡꯗꯝ ꯈꯤꯇꯪ ꯊꯕꯛꯒ ꯀꯣꯝꯃ ꯀꯥꯟꯗ ꯁꯦꯝꯃꯒꯦꯅ
ꯎꯝ ꯍꯌꯦꯡꯁꯦ ꯑꯩꯖꯨ ꯍꯨꯖꯤꯁꯨꯅꯦ ꯀꯣꯏꯕꯗꯤ ꯆꯠꯅꯤꯡ ꯎꯄꯥꯏꯗꯤ ꯂꯩꯇꯦ ꯁꯤꯟꯐꯝꯁꯤꯅ ꯎꯄꯥꯏ ꯂꯩꯇꯦ ꯑꯗꯨꯝ ꯀꯥꯡ ꯆꯤꯡꯉꯤꯅꯦꯅ ꯏꯁꯩꯒ ꯑꯗꯨꯝ ꯌꯥꯎꯔꯒ ꯑꯗꯨꯝ ꯁꯪꯉꯔꯣꯏ ꯅꯨꯃꯤꯠ ꯍꯜꯂꯛꯄꯗꯒꯗꯤ ꯄꯨꯡ ꯇꯔꯦꯠ ꯅꯤꯄꯥꯟꯒꯗꯤ ꯍꯦꯜꯂꯅꯤ ꯃꯥꯄꯟ ꯇꯥꯕꯁꯨ ꯌꯥꯎꯏ ꯍꯦꯟꯕꯁꯨ ꯌꯥꯎꯏ ꯎꯄꯥꯏ ꯂꯩꯇꯦ
ꯃꯥꯅꯦ ꯑꯗꯨ ꯀꯥꯡ ꯀꯣꯏꯕꯅ ꯍꯧꯖꯤꯛꯀꯥꯟꯗꯤ ꯀꯩꯁꯨ ꯀꯣꯏꯅꯤꯡꯉꯥꯏꯒꯤ ꯖꯒꯥꯁꯨ ꯂꯩꯇ꯭ꯔꯦ ꯑꯗꯨꯒ ꯑꯗꯨꯝ ꯀꯩꯁꯨ ꯌꯥꯝ ꯀꯟꯅ ꯆꯠꯅꯗ꯭ꯔꯕꯅꯤꯅ ꯍꯧꯖꯤꯛꯇꯤ ꯅꯍꯥꯟ ꯋꯥꯏ ꯑꯩꯈꯣꯏꯅ ꯏꯡꯈꯠꯂꯛꯄꯒꯤ ꯃꯇꯝꯗꯨꯗꯗꯤ ꯌꯥꯝ ꯅꯨꯡꯉꯥꯏꯗꯅ ꯀꯥꯡ ꯀꯣꯏꯗꯣꯏꯅꯤꯒ ꯍꯥꯏꯔꯒ ꯐꯤ ꯑꯍꯟꯕꯒ ꯁꯦꯠꯇꯅ ꯂꯩꯗꯅ ꯑꯗꯒꯤ ꯋꯥꯠꯂꯤꯉꯩꯗꯒꯤ ꯑꯗꯨꯝ ꯄꯩꯁꯥꯒ ꯀꯩꯅꯣ ꯇꯧꯗꯅ ꯈꯣꯠꯇꯅ ꯑꯩꯈꯣꯏ ꯏꯄꯥꯗ ꯏꯄꯥꯗꯒ ꯍꯥꯏꯗꯅ ꯇꯧꯕꯗꯣ ꯍꯧꯖꯤꯛꯇꯤ ꯀꯩꯁꯨ ꯇꯧꯅꯗ꯭ꯔꯦ ꯍꯥꯏꯕ ꯑꯌꯥꯝꯕꯅ ꯀꯥꯡ ꯇꯣꯏꯕ ꯍꯥꯏꯔꯒꯁꯨ ꯀꯅꯥꯝꯇ ꯃꯨꯠ ꯏꯔꯩ ꯂꯩꯇꯕꯩ ꯇꯥꯏꯞ ꯇꯧꯅꯔꯦꯕ ꯀꯨꯝꯍꯩ ꯍꯔꯥꯎꯁꯤꯡꯁꯦ ꯇꯧꯗ꯭ꯔꯣ ꯅꯣꯡꯃ ꯑꯃ ꯄꯨꯜꯂꯒ ꯄꯟ ꯑꯃ ꯆꯥ ꯂꯣꯏꯔꯦꯁꯦ
ꯃꯥꯅꯦ ꯀꯩꯅꯣꯗ ꯀꯩꯅꯣꯗ ꯇꯧꯔꯁꯦ ꯑꯩꯈꯣꯏꯒꯤ ꯍꯟꯗꯛ ꯂꯥꯛꯏꯕ ꯍꯨꯝꯅꯤ ꯆꯟꯕ ꯅꯨꯃꯤꯠꯁꯤꯗ ꯑꯈꯣꯏ ꯈꯔ ꯄꯨꯜꯂꯁꯦ ꯑꯗꯨꯒ ꯈꯔ ꯀꯩꯅꯣ ꯇꯧꯔ ꯑꯍꯥꯎ ꯑꯃ ꯆꯥꯊꯣꯛꯑꯒ ꯅꯣꯛꯈꯦꯗꯅ ꯑꯗꯒꯤ ꯁꯨꯝ ꯏꯁꯩꯒ ꯁꯛꯅꯗꯅ ꯇꯧꯔ ꯂꯣꯏꯔꯦ ꯀꯩꯗꯧꯔꯒꯦ ꯍꯩ ꯍꯩꯕ
ꯇꯧꯖꯤ ꯇꯧꯖꯤ ꯑꯗꯨꯝ ꯈꯔ ꯅꯨꯡꯉꯥꯏꯊꯣꯛꯇ ꯌꯥꯄꯣꯠꯇꯦ ꯃꯨꯟꯁꯤꯖꯦ ꯋꯥꯔꯒꯗ ꯁꯨꯝ ꯂꯩꯔꯦ
ꯃꯥꯅꯦ ꯁꯨꯝ ꯆꯤꯜꯂꯒ ꯂꯩ ꯌꯥꯄꯣꯠꯇꯦꯗ
ꯈꯥꯏꯗꯒꯤ ꯆꯤꯟꯃꯟ ꯂꯛꯃꯟꯗꯅꯅꯦ ꯑꯁ ꯌꯥꯝ ꯅꯨꯡꯉꯥꯏꯇ꯭ꯔꯦꯕ ꯏꯁꯥꯖꯦ ꯑꯁꯨꯛ ꯌꯥꯝꯅ ꯋꯥꯕ ꯄꯨꯟꯁꯤꯖꯤꯕꯨ ꯑꯅꯥ ꯈꯟꯒꯠꯂꯛꯑꯦ ꯍꯥꯏꯕ
ꯑꯗꯨꯅꯤ
ꯅꯨꯡꯁꯥꯖꯦ ꯉꯨꯅꯦ ꯈ ꯅꯨꯡꯁꯥꯥꯗ ꯈꯌꯥꯛ ꯌꯥꯛ ꯁꯥꯏ ꯅꯣꯏꯖꯨ ꯁꯥꯔꯝꯒꯅꯤ
ꯅꯣꯡ ꯃꯪꯉꯦ ꯁꯣꯝꯗꯅ ꯑꯃꯨꯛ ꯍꯧꯖꯤꯛ ꯁꯥꯗꯤ ꯁꯥꯔꯝꯃꯦ ꯉꯥꯏꯍꯥꯛꯀꯤ ꯃꯃꯥꯡꯗ ꯍꯧꯖꯤꯛꯅꯃꯨꯛ ꯃꯪꯖꯤꯜꯂꯛꯑꯦ
ꯑꯗꯨ ꯅꯨꯡꯁꯥ ꯃꯤꯠ ꯄꯥꯡ ꯉꯝꯗꯦ ꯑꯈꯣꯏ ꯅꯨꯡꯁꯥꯖꯤꯗꯤ ꯍꯨꯃꯥꯡ ꯑꯣꯔꯣ ꯔꯣ ꯇꯥꯏ ꯑꯩꯅ ꯐꯣꯟ ꯄꯥꯏꯔꯩꯖꯦ
ꯎꯝ ꯑꯗꯒꯤ ꯑꯥ ꯀꯩꯅꯣꯖꯨ ꯑꯩꯖꯦ ꯍꯌꯦꯡꯒꯤ ꯑꯥ ꯀꯣꯛꯌꯦꯠ ꯑꯝꯇ ꯆꯅꯥꯡ ꯊꯥꯖꯤꯔꯥꯅ ꯇꯧꯕꯅꯦꯕ ꯗꯣ ꯅꯣꯡ ꯑꯃꯨꯛ ꯃꯡ ꯅꯨꯡꯁꯥ ꯑꯃꯨꯛ ꯉꯥꯍꯥꯛ ꯁꯥꯔꯝꯃꯤ ꯑꯃꯨꯛ ꯃꯪꯖꯜꯁꯤ ꯅ ꯃꯨꯛ ꯀꯧ ꯃꯥꯡꯖꯜꯂꯛꯑꯦꯅ ꯆꯅꯥꯡ ꯊꯥꯗꯧꯗꯨꯁꯨ__ ꯇꯜ ꯂꯩꯔꯦ ꯍꯌꯦꯡ ꯑꯩꯈꯣꯏꯒꯤ ꯀꯣꯌꯦꯠ ꯃꯆꯥꯗ ꯌꯦꯠꯇꯣꯏꯅꯦꯕ ꯀꯅꯣꯒꯤ ꯑꯩꯈꯣꯏ ꯑꯥꯒꯤ ꯀꯥꯡ ꯑꯆꯧꯕ ꯆꯤꯡꯊꯣꯛ__ ꯄꯣꯒꯤꯗꯤ
ꯎꯝ ꯑꯣ ꯆꯅꯥꯡ ꯊꯥꯕꯗꯣ ꯅꯨꯡꯁꯥ ꯁꯥ__ ꯗ꯭ꯔꯒꯗꯤꯅꯦ ꯐꯖꯗꯕꯅꯦꯕꯀꯣ ꯃꯥꯒꯤ ꯆꯅꯥꯡꯗꯨ ꯌꯥꯝꯅ ꯂꯤꯡꯗꯕꯅꯦꯕ ꯑꯗꯨ ꯅꯨꯡꯁꯥ ꯁꯥꯕ ꯅꯨꯡꯁꯥ ꯁꯥꯕꯒꯤ ꯃꯑꯣꯡꯃ ꯌꯦꯡꯉꯒ ꯊꯥꯎꯋꯣ ꯑꯩꯈꯣꯏ ꯁꯤꯗꯗꯤ ꯌꯥꯝ ꯁꯥꯏꯌꯦ ꯁꯤꯗ ꯂꯥꯛꯑꯒ ꯊꯥꯒꯦ ꯊꯥꯔꯨ ꯂꯥꯛꯑꯣ
ꯑꯁ ꯈꯪꯗꯦ ꯌꯦꯡꯒꯦ ꯑꯩꯖꯦ ꯆꯅꯥꯡꯖꯦ ꯎꯝ ꯆꯥꯛ__ ꯇꯨꯅ ꯑꯣꯏꯅ ꯈꯔ ꯅꯣꯏꯔꯒ ꯔꯤꯚꯥꯏꯕꯇꯣ ꯈꯔ ꯍꯥꯞꯆꯜꯂ ꯊꯥꯒꯦ ꯇꯧꯕꯅꯤ
ꯔꯤꯕꯥꯥꯏꯕ ꯁꯨꯛꯍꯥꯞ ꯍꯥꯞꯄꯨꯅꯣ ꯆꯥꯛꯇꯨꯅ ꯅꯣꯏꯌꯣ ꯑꯗꯨꯅ ꯍꯦꯟꯅ ꯐꯖꯕꯅꯦ ꯑꯩ ꯔꯤꯚꯥꯏꯕ ꯑꯗꯨꯝ ꯂꯩꯌꯦ ꯑꯗꯨꯏꯁꯨ ꯑꯩ ꯆꯥꯛꯅ ꯍꯦꯟꯅ ꯄꯥꯝ ꯄꯥꯝꯃꯦꯕ ꯆꯥꯛꯅ ꯇꯧꯕꯅꯁꯨ__ ꯆꯅꯥꯡꯗ ꯂꯤꯡꯕꯅꯦꯕ ꯁꯦꯠꯄ ꯀꯥꯟꯗꯅꯦ ꯐꯩꯖꯣꯝ ꯁꯦꯠꯂꯖꯨ ꯐꯖꯩꯌꯦꯕ
ꯑꯗꯨꯁꯨ ꯐꯩꯖꯣꯝꯅꯁꯨ ꯑꯥ ꯆꯥꯛꯅꯁꯨ ꯑꯥ ꯆꯅꯥꯡꯗꯣ ꯂꯤꯡꯕ ꯍꯦꯜꯂꯦ ꯑꯗꯨꯒ__ ꯑꯈꯣꯏꯒꯤ ꯐꯤ ꯉꯧꯕꯖꯨ ꯆꯥꯛꯇꯨꯅ ꯍꯦꯜꯂꯦꯕ ꯑꯗꯨ ꯀꯩꯅꯣ ꯔꯤꯚꯥꯏꯞꯇꯤ ꯐꯤꯖꯨ ꯑꯥ ꯃꯛꯁꯟꯕꯅꯦ ꯃꯨꯁꯟꯕꯅꯦ__
ꯁꯟꯕꯅꯦ ꯅꯤꯝ ꯑꯣꯏ ꯀꯔꯤ ꯑꯣꯏ ꯈꯔ ꯑꯗꯨꯝ ꯌꯥꯎꯔꯛꯄꯅꯤ ꯅꯨꯡꯉꯥꯏꯇꯕꯅꯦ ꯑꯩꯗꯤ ꯔꯤꯕꯥꯏꯕꯇꯣ ꯁꯨꯡꯊꯥꯛ ꯊꯥꯛ__ ꯇ꯭ꯔꯦ ꯍꯧꯖꯤꯛꯀꯥꯟ ꯑꯗꯣ ꯑꯩꯈꯣ ꯑꯔꯥꯏꯕ ꯐꯣ ꯐꯨꯔ ꯐꯨꯔꯤꯠꯀꯨꯝꯕ ꯀꯩꯒꯨꯝꯕꯗꯕꯨ ꯊꯥꯛꯄ ꯌꯥꯏꯀꯣ ꯅꯨ ꯐꯩꯖꯣꯝꯗꯒ ꯊꯥꯛꯄꯗꯤ ꯑꯩ__ ꯄꯥꯝꯗꯦꯕ ꯐꯩꯖꯣꯟꯗꯗꯤ ꯆꯅꯥꯡꯒ ꯆꯞꯀ ꯇꯤꯡꯉꯒ ꯇꯧꯔꯒꯀꯣ ꯑꯗꯨꯃꯥꯏꯅ ꯇꯧꯕꯗꯨꯅ ꯍꯦꯟꯅ__ ꯐꯖꯩꯑꯦꯕ ꯅꯈꯣꯏꯖꯨ ꯈꯔ ꯈꯥ ꯈꯣꯏ ꯈꯣꯏꯖꯨ ꯎꯝ ꯀꯦꯅꯤꯡꯕ ꯈꯣꯠꯅꯤꯡꯕꯗꯣ__ ꯐꯥꯎꯖꯕꯅꯤꯅꯅꯦ ꯈꯥ ꯍꯦꯟꯅ ꯐꯖꯅꯕ ꯑꯗꯨꯝ ꯁꯤ ꯁꯤꯖꯕ ꯍꯥꯏꯇꯥꯔꯦ ꯑꯗꯨꯅ ꯑꯩꯈꯣꯏꯗꯤ ꯆꯅꯥꯡ__ ꯗꯣ ꯋꯥꯔꯖꯨ ꯋꯥꯅ ꯍꯩꯒꯦꯔꯥ ꯍꯩꯔꯣꯏꯔꯥ ꯑꯗꯨꯝ ꯑꯥ ꯔꯨꯃꯥꯟ ꯑꯃꯝ ꯇꯧꯔꯒꯀꯣ ꯆꯥꯛꯇꯣ ꯍꯥꯞꯆꯜꯂꯒ__ ꯕꯤꯗꯤ ꯕꯤꯗꯤ ꯕꯤꯗꯤ ꯇꯧꯕꯗ ꯑꯗꯨꯝ ꯆꯞ ꯆꯥꯅ ꯊꯣꯛꯑꯦ ꯀꯩꯁꯨꯝ ꯇꯧꯗꯦ
ꯑꯖ ꯌꯥꯝꯅ ꯇꯜꯂꯤꯖꯦ ꯆꯥꯛꯀꯤ ꯑꯩꯈꯣꯏꯒꯤ ꯆꯥꯛ ꯑꯃꯀ ꯍꯥꯟꯅ ꯅꯣꯏꯕꯗ ꯇꯣꯏꯅꯕ ꯑꯗꯨꯗꯨꯅ ꯌꯥꯝ ꯇꯜꯂꯤꯖꯦ ꯑꯩꯅ ꯀꯩꯅꯣ ꯇꯧꯕ ꯌꯥꯔꯗꯤ ꯐꯗꯧꯅꯦ ꯑꯩꯈꯣꯏꯒꯤ ꯑꯗꯨꯝꯕ ꯑꯗꯨꯝꯕ ꯆꯦꯡꯖꯦ ꯑ ꯄꯨꯔꯥ ꯑꯩꯈꯣꯏꯒꯤ ꯆꯦꯡ ꯑꯣꯏꯅ ꯑꯣꯏꯔꯤꯉꯩ ꯊꯣꯡꯗꯣꯛꯇ꯭ꯔꯤꯉꯩꯗ ꯐꯖꯅ ꯑꯩꯈꯣꯏꯒꯤ ꯒ꯭ꯂꯥꯏꯟꯗꯔꯗ ꯀꯨꯞ__ ꯅꯥ ꯇꯛꯈꯥꯏꯔ ꯄꯥꯎꯗꯔꯗꯧꯅ ꯇꯛꯈꯥꯏꯔꯀꯥꯟꯗ ꯑꯗꯨꯝꯕ ꯄꯣꯠꯇꯣ ꯏꯁꯤꯡ ꯑꯁꯥꯕꯗ ꯑꯩꯈꯣꯏ ꯆꯦ ꯔꯤꯚꯥꯏꯕ ꯊꯥꯕꯗꯧꯅ ꯊꯥꯕ ꯌꯥꯔꯗꯤ ꯐꯗꯧꯅꯤꯀꯣ
ꯔꯤꯚꯥꯏꯕ ꯁꯦ ꯑꯩꯅ ꯈꯟꯕꯗ ꯃꯁꯤ ꯆꯥꯛ ꯆꯅꯥꯡꯗꯨꯅ ꯅꯠꯇ꯭ꯔꯖꯨꯅꯦ ꯃꯁꯤ ꯃꯣꯏꯗꯥꯅ ꯊꯥꯕꯁꯨ ꯁꯨꯡꯁꯣꯏ ꯁꯣꯏꯗꯅ ꯌꯥꯅꯤ ꯑꯩꯅ ꯈꯜꯂꯤ ꯃꯁꯤ ꯃꯣꯏꯗꯥ ꯂꯣꯜꯂꯒ ꯃꯣꯏꯗꯥꯥꯁꯦ ꯐꯖꯅ ꯃꯩꯗ ꯏꯁꯤꯡ ꯑꯁꯥꯕꯗ ꯂꯣꯟꯊꯣꯛꯑꯦꯗꯅꯀꯣ ꯑꯗꯨꯒꯅꯦ ꯈꯤꯇꯪ ꯄꯥꯔꯞ ꯇꯧꯔꯞ ꯊꯥꯕ ꯃꯗꯨ ꯁꯨꯡꯁꯣꯏ ꯁꯣꯏꯗꯅ ꯌꯥꯅꯤꯅ ꯈꯜꯂꯦ
ꯃꯣꯏꯗꯥꯁꯨ ꯌꯥꯕ ꯌꯥꯏ ꯑꯗꯨꯒ ꯀꯩꯅꯣ ꯑꯃ ꯊꯣꯛꯄꯅꯦ ꯑꯩꯈꯣꯏ ꯁꯕꯨꯗꯅꯥꯅ ꯑꯃ ꯊꯣꯛꯄꯅꯦ ꯃꯣꯏꯗꯥꯒꯤ ꯇꯥꯏꯞ ꯇꯧꯕ ꯑꯃ ꯑꯗꯨꯗꯤ ꯆꯅꯥꯡ ꯌꯥꯝ ꯀꯟꯕꯅꯦ ꯈꯨꯀꯜ ꯑꯃ ꯑꯗꯨꯅ ꯊꯥꯕꯗꯤ ꯈꯪꯕ꯭ꯔ ꯁꯕꯨꯨꯇꯅꯥ ꯍꯥꯏꯖꯦ
ꯑꯩ ꯈꯪꯗꯦ ꯑꯗꯨꯗꯤ ꯌꯥꯝ ꯀꯟꯃꯟꯅꯁꯨ ꯌꯥꯔꯣꯏꯌꯦ ꯍꯌꯦꯡ ꯐꯤꯗꯣ ꯐꯤꯗꯨ ꯊꯨꯞꯆꯜꯂꯕ ꯐꯧꯔꯛꯇꯨꯏꯅꯦ ꯍꯌꯦꯡ ꯁꯦꯠꯇꯣꯔꯛꯄꯗ ꯐꯔꯛ ꯇꯥꯅꯤ ꯍꯥꯏꯕ ꯆꯣꯠꯂꯤ ꯁꯥꯔꯤ ꯇꯧꯔꯤꯀꯥꯟꯗ ꯁꯦꯠꯍꯧꯔꯒ ꯄꯥꯛꯅ ꯐꯧꯕ ꯌꯥꯕ ꯃꯐꯝ ꯂꯩꯔꯗꯤ ꯐꯕ ꯑꯗꯨ ꯅꯠꯇꯅ ꯐꯩꯖꯣꯝꯒꯨꯝꯕ ꯑꯃ ꯐꯧꯕꯖꯤꯖꯨ ꯑꯗꯨꯝ ꯑꯅꯤꯗꯨ ꯂꯣꯟꯖꯜꯂꯒ ꯑꯗꯨꯝ ꯐꯧꯏꯗꯅ ꯅꯥꯝ ꯈꯛꯇꯪ ꯐꯧꯕꯗꯗꯤ ꯑꯗꯨꯝ ꯁꯥꯡꯕꯅꯤꯅ ꯆꯣꯟꯗꯔꯛꯄꯗꯨꯅ ꯍꯦꯟꯕꯗꯨꯅ ꯂꯩꯕꯥꯛꯇ ꯆꯤꯡꯉꯗꯤ ꯌꯥꯔꯣꯏꯗꯅ ꯑꯗꯨꯒꯤꯅꯤꯗ
ꯃꯥꯅꯦ ꯇꯧꯔꯤꯁꯦ ꯑꯁ ꯑꯩꯖꯦ ꯍꯣꯔꯦꯟ ꯄꯨꯡ ꯑꯅꯤꯗ ꯃꯔꯨꯞ ꯂꯩꯌꯦ ꯃꯔꯨꯞꯁꯦ ꯑꯅꯤꯗꯤ ꯉꯁꯤ ꯇꯥꯡ ꯇꯔꯥꯃꯉꯥꯒꯤ ꯑꯗꯨ ꯐꯥꯎꯔꯗꯤ ꯑꯁ ꯑꯅꯤꯃꯛꯀ ꯐꯥꯎꯖꯤꯜꯂꯛꯑꯕ ꯅꯠꯇ꯭ꯔꯒ ꯑꯃꯇꯪ ꯐꯥꯎꯔꯛꯑꯁꯨ ꯑꯗꯨꯕꯨ ꯗꯥꯥꯎꯖꯤꯅꯗꯤ ꯌꯥꯕꯅꯤꯗ ꯈꯪꯗꯦ
ꯐꯥꯎꯔꯛꯑꯣ ꯐꯥꯎꯔꯣ ꯐꯥꯎꯔꯛꯑꯣ ꯑꯝꯇ ꯑꯩꯁꯦ ꯃꯔꯨꯞꯁꯦ ꯃꯊꯪ ꯊꯥꯗꯕꯨꯗꯤ ꯐꯥꯎꯗꯣꯏꯅꯦꯕꯨ ꯄꯩꯁꯥ ꯆꯠꯀꯗꯕ ꯃꯌꯥꯝꯖꯤꯅ ꯃꯈꯣꯡ ꯊꯥꯡꯇꯣꯛꯑꯒ ꯂꯩꯔꯕꯅꯤꯅꯀꯣ ꯃꯔꯨꯞꯀ ꯐꯥꯎꯕ ꯄꯥꯝꯗ꯭ꯔꯦ ꯏꯕꯨꯡ ꯑꯩꯈꯣꯏꯒꯤꯅ ꯑꯃꯨꯛ ꯁꯦꯔꯦꯜꯗ ꯄꯤꯊꯣꯛꯄꯅꯦꯕ ꯃꯊꯪ ꯃꯅꯥꯎ ꯅꯥꯏꯅ ꯄꯤꯗꯕ ꯃꯔꯨꯞ ꯇꯨꯅꯦꯕ
ꯎꯝ ꯑꯗꯨꯅꯦ ꯍꯧꯖꯤꯛ ꯍꯧꯖꯤꯛ ꯇꯧꯔꯤꯖꯤꯅꯅꯦ ꯂꯥꯛꯄꯒ ꯆꯠꯄꯒ ꯂꯥꯛꯄꯒ ꯆꯠꯄꯒ ꯆꯠꯄꯅ ꯍꯦꯜꯂꯦ ꯍꯥꯏꯕ ꯂꯥꯛꯄꯕꯨꯗꯤ
ꯍꯦꯜꯂꯦ ꯑꯗꯨꯅꯤ ꯂꯥꯛꯄꯅ ꯍꯩ ꯀꯨ ꯃꯅꯥꯗ ꯌꯣꯝꯃꯦ ꯆꯠꯈꯤꯕꯅ ꯑꯥ ꯂꯝꯄꯥꯛꯃꯨꯛ ꯄꯥꯛꯀꯩ ꯆꯠꯂꯦ ꯀꯅꯥꯅꯕꯨ ꯇꯜꯂꯦ ꯑꯗꯨꯅ
ꯎꯝ ꯑꯩꯈꯣꯏꯖꯨ ꯀꯥꯡ ꯅꯨꯃꯤꯠ ꯍꯨꯝꯅꯤ ꯆꯟꯕ ꯑꯩꯈꯣꯏꯅ ꯁꯨꯝ ꯄꯨꯟꯖꯦ ꯈꯣꯠꯆꯦꯅ ꯍꯥꯏꯅꯕ ꯅꯨꯃꯤꯠꯇꯣ ꯌꯨꯝꯗꯖꯨ ꯑꯩꯈꯣꯏꯆꯦ ꯍꯤꯡꯒꯣꯜ ꯅꯨꯡꯈꯛꯀ ꯑꯗꯒꯤ ꯑꯩꯈꯣꯏ ꯁꯨꯝ ꯅꯤꯉꯣꯜ ꯈꯔꯒ ꯑꯗꯒꯤ ꯑꯍꯟ ꯈꯔꯒ ꯇꯧꯔꯒ ꯎꯁꯣꯞ ꯑꯃ ꯑꯩꯈꯣꯏꯒꯤ ꯏꯕꯣꯛ ꯂꯩꯈꯤꯗꯕꯒꯤ ꯀꯩꯅꯣ ꯇꯥꯏꯌꯦ ꯀꯨꯃꯣꯟ ꯍꯥꯏꯇꯥꯔꯦ ꯁꯨꯝ ꯎꯁꯣꯞ ꯀꯠꯄꯗꯣ ꯃꯔꯣ ꯃꯔꯣꯡ ꯌꯥꯝꯗꯤ ꯀꯨꯏꯔꯦ ꯑꯗꯨꯒꯤ ꯇꯥꯏꯌꯦ ꯑꯗꯨ ꯑꯗꯨꯁꯨ ꯆꯠꯇꯣꯏꯅꯦ ꯑꯗꯨꯁꯨ ꯑꯁ ꯊꯣꯡꯉꯝ ꯊꯥꯛ ꯑꯝ ꯌꯥꯎꯔꯝꯃꯀꯥꯟꯗ ꯅꯨꯡꯗꯥꯡ ꯋꯥꯏꯔꯝ ꯍꯥꯏꯗꯣꯔꯛꯇꯣꯏꯅꯦ ꯑꯩꯁꯦ
ꯅꯪꯒꯤ ꯊꯕꯛꯁꯤꯁꯨ ꯁꯨꯛꯂꯦꯞ ꯂꯦꯞꯇꯦ ꯑꯩꯈꯣꯏꯒꯥ ꯆꯞ ꯃꯥꯟꯅꯩ ꯑꯩꯈꯣꯏꯗꯒꯤꯕꯨ ꯅꯪꯅ ꯍꯦꯟꯅ ꯁꯥꯊꯤꯔꯦ ꯅꯪꯒꯤꯅ ꯆꯠ ꯄꯃ ꯌꯥꯎꯔꯤ ꯑꯩꯈꯣꯏꯒꯤꯅ ꯆꯠꯇꯕꯤꯗ ꯌꯨꯝꯗ ꯆꯤꯟꯕꯅꯤꯗꯣ
ꯅꯪꯒꯤꯅ ꯆꯠꯄ ꯑꯃꯃꯨꯛ ꯌꯥꯎꯔꯛꯏꯅꯤ ꯆꯠ ꯄꯒ ꯌꯥꯎꯔꯛꯑꯗꯤ ꯉꯝꯃꯣꯏꯕꯨꯡꯉꯣ ꯐꯤꯔꯣꯜ ꯁꯨꯅꯕꯕꯨ ꯍꯣꯠꯅꯒꯗ꯭ꯔꯥ ꯑꯗꯒꯤ
ꯎꯝ
ꯀꯩꯅꯣ ꯇꯧꯅꯕ ꯍꯣꯠꯅ ꯆꯠꯅꯕꯕꯨ ꯍꯣꯠꯅꯒꯗ꯭ꯔꯥ ꯊꯕꯛ ꯑꯃ ꯖꯟ ꯖꯥꯟ ꯐꯤ ꯑꯉꯧꯕ ꯁꯨꯕ ꯍꯥꯏꯕ ꯃꯤꯅꯤꯠ ꯃꯉꯥ ꯇꯔꯥꯗ ꯂꯣꯏꯁꯤꯟꯕ ꯌꯥꯕ ꯅꯠꯇꯦ ꯑꯁꯤ ꯃꯦꯆꯤꯟꯗ ꯍꯥꯞꯆꯤꯜꯂꯒ ꯒꯣꯡꯒꯣꯡ ꯑꯣꯟꯊꯣꯛꯄ ꯌꯥꯕ ꯅꯠꯇꯦ ꯑꯃꯨꯛ ꯁꯨꯔꯤ ꯅꯨꯡꯁꯥꯗ ꯑꯃꯨꯛ ꯐꯧꯅꯤ ꯑꯗꯩ ꯀꯣꯛꯇ꯭ꯔꯤꯕꯐꯥꯎ ꯑꯗꯨꯝ ꯀꯩꯅꯣ ꯇꯧ ꯉꯧꯅꯅꯕ ꯍꯣꯠꯅꯕꯅꯤ ꯍꯣꯠꯅꯒꯅꯤ ꯑꯗꯒꯤ ꯑꯃꯨꯛ ꯆꯅꯥꯡ ꯑꯃꯨꯛ ꯂꯥꯛꯅꯤ ꯑꯗꯩ ꯏꯁꯇꯤꯃꯨꯛ ꯇꯛꯅꯤ ꯌꯥꯝꯅ ꯁꯥꯡꯕ ꯀꯩꯅꯣ ꯑꯣꯏ ꯑꯣꯏꯕ ꯐꯤ ꯁꯨꯕ ꯍꯥꯏꯅ ꯑꯥ ꯑꯌꯨꯛ ꯅꯨꯡꯗꯥꯡ ꯁꯦꯠꯄꯒꯤ ꯐꯤꯗꯤ ꯖꯣꯝ ꯖꯣꯝ ꯁꯨꯗꯣꯛꯑꯒ ꯊꯣꯛ ꯊꯥꯗꯣꯛꯈ꯭ꯔꯒ ꯂꯣꯏꯔꯦ ꯑꯗꯨꯅ ꯑꯉꯧꯕ ꯁꯨꯕꯁꯤ ꯐꯥꯔꯛ ꯅꯣꯏ ꯅꯣꯏꯅ ꯁꯦꯠꯇꯣꯏꯁꯤ ꯑꯉꯧꯕ ꯉꯥꯛꯇꯅꯤꯗꯣ ꯐꯥꯔꯛ ꯇꯥꯌꯦꯕ ꯌꯥꯝ ꯑꯗꯨꯅ ꯑꯋꯥꯕ ꯑꯗꯨꯒꯤ ꯑꯋꯥꯕꯃꯛꯇꯗ ꯅꯨꯡꯉꯥꯏꯕꯁꯨ ꯑꯝꯇ ꯌꯥꯎꯗꯦ ꯄꯨꯟꯁꯤꯁꯦ
ꯃꯥꯅꯦ ꯎꯁꯣꯞꯇꯨꯁꯨ ꯌꯨꯝꯒꯤ ꯊꯣꯡꯕ ꯊꯥꯛꯄ ꯌꯥꯎꯔꯝꯃ ꯀꯥꯟꯗ ꯑꯃꯨꯛ ꯃꯤꯒꯤ ꯀꯥꯡ ꯆꯤꯡꯕ ꯃꯐꯝ ꯑꯃꯒꯤ ꯑꯃꯨꯛ ꯏꯁꯩꯒꯤ ꯑꯔꯥꯇꯤ ꯀꯠꯄ ꯆꯠꯇꯣꯏꯅꯦ ꯑꯃꯨꯛ ꯑꯗꯣ ꯑꯃꯨꯛ ꯍꯜꯂꯛꯑꯅꯤ ꯑꯗꯨꯒ ꯆꯦꯟꯗꯤ ꯆꯦꯟꯗꯣꯏꯅꯦ ꯑꯗꯣ ꯍꯌꯦꯡꯗꯩ ꯍꯧꯗꯣꯏꯅꯦ ꯆꯤꯟꯕꯁꯤꯗꯤ ꯅꯨꯡꯉꯥꯏꯗꯣꯏꯅꯤ ꯍꯦꯟꯅ ꯍꯥꯞꯀꯠꯂꯛꯄꯗꯣ
ꯎꯝ ꯍꯧꯖꯤꯛꯇ ꯅꯨꯡꯁꯥ ꯌꯛ ꯂꯥꯎꯅ ꯁꯥꯔꯝꯕꯗꯣ ꯌꯦꯡꯉꯨꯅꯦ ꯅꯣꯡ ꯄꯨꯂꯞ ꯃꯡꯖꯟꯒ꯭ꯔꯦ ꯀꯔꯤꯅꯣ ꯁꯤꯟꯗꯦ ꯑꯩ ꯍꯥꯏꯅ
ꯍꯧꯖꯤꯛ ꯑꯃꯨꯛ ꯃꯪꯉꯛꯑꯦ ꯍꯩꯗꯕ꯭ꯔꯥ ꯈꯪꯄꯣꯠꯇꯦꯗ
ꯀꯥꯡꯕꯨꯗꯤꯅꯦ ꯅꯣꯡ ꯑꯗꯨꯝ ꯆꯨꯕꯅꯦ ꯃꯁꯥꯒꯤ ꯑꯣꯏꯅ ꯀꯥꯡꯒꯤ ꯍꯧꯅꯕꯤꯅꯦꯕ ꯅꯣꯡ ꯑꯗꯨꯝ ꯆꯨꯕꯅꯦ ꯆꯍꯤ ꯈꯨꯗꯤꯡꯒꯤ ꯀꯥꯡꯁꯦ
ꯎꯝ ꯍꯣꯏ ꯐꯔꯦ ꯑꯗꯨꯗꯤ ꯑꯩ ꯊꯝꯃꯒꯦ ꯑꯩꯈꯣꯏ ꯕꯥ ꯆꯥꯛ ꯑꯃ ꯄꯤꯖꯈꯤꯒꯦ
ꯍꯣ ꯍꯣ ꯍꯣꯏ